ꯑꯥ
ꯎꯝ ꯇꯥꯔꯦ
ꯎꯝ ꯀꯩ ꯇꯧꯔꯝꯃꯤꯅꯣ
ꯑꯩꯁꯦ ꯊꯕꯛ ꯃꯆꯥ ꯃꯆꯥ ꯈꯔ ꯇꯧꯔꯝꯃꯦ ꯑꯗꯨꯒꯤ ꯁꯨꯝ ꯉꯍꯥꯛ ꯉꯥꯏꯍꯥꯛꯇꯪ ꯑꯃꯨꯛ ꯄꯥꯊꯥꯔꯝꯃꯤꯅꯦ ꯑꯗꯨꯒ ꯉꯥꯏꯍꯥꯛ ꯂꯩꯒ ꯊꯕꯛ ꯑꯃꯨꯛ ꯍꯧꯔꯅꯤ ꯃꯊꯪ ꯃꯊꯪ ꯍꯥꯏꯕꯗꯤ ꯑꯩꯅ ꯁꯨꯇꯤ ꯑꯩꯕꯨꯗꯤ ꯑꯩꯒꯤ ꯑꯣꯏꯅ ꯀꯩꯅꯣ ꯍꯥꯏꯇꯥꯔꯦ ꯉꯁꯤ ꯑꯩ ꯏꯁꯥꯒꯤ ꯑꯣꯏꯅ ꯁꯨꯝ ꯆꯠꯊꯣꯛ ꯇꯧꯕ ꯈꯣꯠꯇꯣꯛ ꯇꯧꯕ ꯑꯇꯣꯞꯄꯗꯤ ꯂꯩꯇ꯭ꯔꯤꯉꯩꯁꯤꯗ ꯌꯨꯝꯒꯤ ꯊꯕꯛ ꯂꯣꯏꯁꯤꯟꯕ ꯌꯥꯕ ꯐꯤꯔꯣꯟꯒꯤ ꯀꯔꯤꯒꯤ ꯑꯗꯒꯤ ꯑꯩꯒꯤ ꯁꯨꯝ ꯀꯥꯟꯒꯤ ꯈꯔ ꯂꯣꯏꯁꯟꯕ ꯌꯥꯕꯁꯨ ꯈꯔ ꯂꯣꯏꯁꯜꯂꯝꯗꯣꯏꯅꯦ ꯃꯊꯪ ꯃꯊꯪ ꯑꯗ ꯁꯨꯝ ꯉꯥꯏꯍꯥꯛꯇꯪ ꯐꯠꯊꯥꯔꯝꯕ ꯍꯥꯏꯇꯥꯔꯦ ꯊꯕꯛ ꯈꯔ ꯃꯆꯥ ꯈꯔ ꯁꯨꯝ ꯃꯃꯥꯡꯂꯣꯝꯗ ꯊꯕꯛ ꯈꯔ ꯇꯧꯔꯨꯕ ꯑꯩꯁꯦ ꯑꯗꯒꯤ ꯀꯩꯅꯣꯁꯨ ꯁꯝꯕꯜ ꯋꯥꯄꯜꯗꯨꯁꯨꯅꯦ ꯁꯣꯡꯕꯗ ꯆꯣꯡꯕꯗ ꯑꯗꯨꯝ ꯃꯌꯥꯝ ꯍꯩꯖꯠꯂꯨꯔꯦ ꯑꯗꯣ ꯑꯁ ꯊꯕꯛ ꯌꯥꯝ ꯀꯜꯂꯦ ꯉꯁꯤꯗꯤ ꯑꯩꯁꯨ ꯋꯥꯁꯨ ꯋꯥꯔꯦ
ꯐꯩꯅꯦ ꯄꯨꯡꯉꯣ ꯅꯁꯥꯅ ꯑꯃꯨꯛ ꯐꯔꯤꯗꯨꯒꯅꯦ ꯈꯔ ꯁꯨꯕ ꯅꯣꯝꯕ ꯈꯔ ꯇꯧꯗꯦ ꯈꯔꯗꯤ ꯆꯠꯄ ꯈꯛꯇꯅ ꯑꯣꯏ ꯄꯣꯠꯇꯤ ꯆꯠꯄ ꯍꯥꯏꯗꯨꯁꯨ ꯅꯗꯤ ꯒꯥꯔꯤ ꯑꯃ ꯇꯣꯡꯉ ꯆꯠꯇꯣꯏꯅꯤ ꯑꯗꯨꯗꯨꯅ ꯒꯥꯔꯤ ꯇꯣꯡꯉ ꯆꯠꯄꯒꯤ ꯀꯥꯟꯅꯕꯁꯤꯗꯤ ꯀꯩꯁꯨ ꯅꯠꯇꯦꯗꯅꯀꯣ ꯑꯗꯨꯅ ꯑꯗꯨꯅꯅꯦ ꯑꯩꯅ ꯅꯪꯅ ꯅꯪꯒꯤ ꯀꯂꯦꯛꯁꯟꯒꯤ ꯀꯩꯒꯤꯩꯣ ꯆꯠꯄ ꯈꯣꯠꯄ ꯇꯧꯕꯗꯣ ꯑꯗꯨꯝ ꯈꯣꯡꯅ ꯆꯠꯂꯣ ꯈꯣꯠꯂꯨꯅ ꯍꯥꯏꯗꯣ ꯑꯗꯨꯗꯤ ꯋꯥꯋꯀꯤꯡ ꯑꯣꯏꯕ ꯋꯥꯋꯀꯤꯡ ꯑꯣꯏꯕ ꯌꯥꯏꯗꯅ ꯅꯪꯒꯤ ꯖꯒꯥꯗꯨꯗꯤ ꯍꯟꯗꯨꯅ ꯋꯥꯛꯀꯤꯡ ꯑꯣꯏꯅ ꯀꯔꯤ ꯑꯣꯏ ꯑꯗꯨꯃꯥꯏ ꯆꯠꯂꯒ ꯀꯩꯅꯣ ꯇꯧꯕꯗꯨꯅ ꯐꯩꯌꯦꯕ ꯑꯗꯨꯅꯦ ꯊꯕꯛ ꯏꯟꯈꯥꯡ ꯏꯃꯨꯡ ꯃꯅꯨꯡꯒꯤ ꯀꯩꯀꯥ ꯑꯣꯏꯔꯣ ꯑꯃ ꯑꯣꯏꯔꯣ ꯅꯨꯄꯥ ꯅꯨꯄꯤ ꯈꯥꯏꯗꯧꯕ ꯅꯠꯇꯦ ꯄꯪꯇꯧ ꯇꯧꯒꯗꯕꯅꯤ ꯏꯃꯥ ꯍꯣꯏꯁꯨ ꯑꯍꯟ ꯑꯣꯏꯔꯛꯑꯕꯅꯤꯅꯅꯦ ꯃꯣꯏꯒꯤ ꯁꯦꯕꯥ ꯁꯦꯕꯤ ꯇꯧꯍꯧꯕꯅ ꯐꯩꯕꯨꯡ ꯍꯌꯦꯡ ꯂꯩꯇ꯭ꯔꯀꯥꯟꯗꯅꯦ ꯀꯌꯥꯝ ꯅꯨꯡꯉꯥꯏꯔꯛꯇꯒꯦ ꯌꯦꯡꯉꯨ ꯑꯩꯈꯣꯏ ꯍꯧꯖꯤꯛ ꯑꯩꯈꯣꯏꯗ ꯆꯩꯅꯥ ꯐꯪꯉꯕꯅꯤꯅꯅꯦ ꯑꯩꯈꯣꯏꯅ ꯅꯣꯏꯗ ꯇꯥꯛꯏꯁꯦ
ꯃꯥꯅꯦ ꯑꯗꯨ ꯀꯩꯅꯣ ꯇꯧꯋꯦ ꯑꯩꯈꯣꯏꯁꯨ ꯀꯩꯕꯥ ꯑꯩꯁꯨ ꯀꯩꯅꯣꯗ ꯇꯧꯋ ꯍꯥꯏꯕꯗꯤ ꯊꯕꯛꯇ ꯆꯤꯜꯍꯥꯎꯗꯤ ꯊꯤꯗꯦꯕꯀꯣ ꯍꯥꯏꯕꯗꯤ ꯌꯨꯝꯒꯤ ꯅꯨꯄꯤꯒꯤ ꯑꯗꯒꯤ ꯅꯨꯄꯥꯒꯤ ꯊꯕꯛꯁꯦ ꯌꯨꯝꯒꯤ ꯑꯣꯏꯅꯀꯣ ꯑꯩꯁꯦ ꯑꯇꯣꯄꯒꯤꯗꯤ ꯈꯪꯗ꯭ꯔꯦ ꯁꯨꯝ ꯌꯨꯝꯗꯗꯤ ꯑꯩꯁꯨ ꯑꯗꯨꯝ ꯊꯤꯗꯦꯕ ꯊꯕꯛ ꯇꯧꯔꯛꯄ ꯃꯇꯝꯗ ꯑꯗꯨꯒ ꯑꯣꯏꯔꯣ ꯑꯃ ꯑꯣꯏꯔꯣ ꯑꯗꯣ ꯁꯨꯝ ꯑꯗꯒꯤ ꯑꯃꯨꯛ ꯈꯤꯇꯪ ꯀꯩꯅꯣꯝ ꯍꯥꯏꯕꯗꯒ ꯂꯩꯔꯤꯌꯦ ꯑꯩꯈꯣꯏꯁꯨ ꯃꯔꯛꯇ ꯏꯌꯥꯝꯕ ꯑꯃ ꯑꯩꯒꯤ ꯍꯦꯛ ꯃꯊꯛꯇꯣ ꯊꯕꯛꯁꯦꯦꯛ ꯍꯥꯏꯔꯨꯔꯅꯤꯀꯣ ꯉ ꯑꯃꯨꯔꯛ ꯑꯅꯤꯔꯛ ꯇꯤꯧꯔꯝꯃꯤ ꯌꯥꯝ ꯇꯧꯔ ꯃꯣꯏꯅ ꯁ ꯍꯥꯏ ꯍꯥꯏꯖꯜꯂꯨꯔꯕ ꯑꯗꯨꯒ ꯃꯥ ꯗꯤꯅꯥ ꯃꯥ ꯗꯤꯅꯥꯅ ꯍꯦꯛꯇ ꯇꯧꯔꯛꯄ ꯑꯗꯨꯒ ꯀꯩꯅꯣ ꯇꯧꯕ ꯍꯦꯛ ꯊꯛꯐꯝ ꯑꯃ ꯍꯥꯏꯔꯨꯕꯁꯦ ꯌꯥꯒꯟꯗꯕ ꯑꯃ ꯑꯣꯏ ꯍꯥꯏꯕ ꯑꯗꯨꯒ ꯇꯥꯕꯗꯤ ꯑꯩꯗꯤ ꯑꯗꯨꯝ ꯑꯣꯏꯔꯁꯨ ꯑꯣꯏꯗ꯭ꯔꯁꯨ ꯁꯪꯕ ꯁꯪꯉꯗꯗꯤ ꯑꯩꯗꯤ ꯑꯗꯨꯝ ꯇꯧꯕ ꯌꯥꯕ ꯊꯕꯛꯇꯤ ꯇꯧꯁꯜꯂꯦꯕꯀꯣ ꯆꯥꯛ ꯆꯥꯛ ꯊꯣꯡꯕꯕꯨ ꯑꯣꯏꯔꯣ ꯇꯣꯇꯤꯗ ꯇꯥꯔꯛꯄ ꯏꯁꯤꯡ ꯌꯥꯕꯕꯨ ꯑꯣꯏꯔ ꯈꯨꯗꯤꯡꯃꯛꯇ ꯍꯥꯏꯇꯥꯔꯦ ꯂꯣꯏꯅꯃꯛ ꯑꯇꯣꯟ ꯑ ꯇꯥꯡꯅꯤ ꯈꯔ ꯀꯦꯒꯗ꯭ꯔꯥ ꯍꯥꯏꯒ ꯑꯇꯣꯅ ꯇꯥꯡꯅ ꯑꯍꯟ
ꯑꯗꯨꯅꯤ ꯍꯣꯡ ꯃꯥꯟꯅꯅ ꯇꯧꯃꯤꯟꯅꯕꯗꯣ ꯅꯨꯡꯉꯥꯏꯕꯅꯦꯕ ꯑꯗꯨ ꯑꯇꯥꯅ ꯑꯗꯩꯗ ꯂ ꯂꯧꯇꯥꯟꯅꯔꯒ ꯂꯩꯔ ꯀꯗꯧꯗꯣꯏꯅꯣ ꯏꯃꯨꯡꯒꯤ ꯊꯕꯛ ꯉꯥꯛꯇ ꯀꯃꯩꯅꯣ ꯇꯧꯗꯣꯏꯗꯣ ꯃꯤꯒꯤ ꯃꯤꯌꯨꯝꯗ ꯆꯠꯂꯒ ꯅꯅꯤꯅ ꯇꯧꯔꯨꯗꯧꯗꯤ ꯅꯠꯇꯦꯗꯅ ꯃꯤꯒꯤ ꯊꯕꯛ ꯇꯧꯕꯤꯗꯧ ꯅꯠꯇꯦꯗꯅ ꯑꯩ ꯏꯁꯥꯒꯤ ꯌꯨꯝꯗ ꯏꯁꯥꯒꯤ ꯊꯕꯛ ꯇꯧꯖꯕꯕꯨꯣ ꯑꯗꯨ ꯑꯗꯥꯅ ꯇꯧꯗꯧ ꯅꯠꯇꯦ ꯑꯦ ꯇꯧꯃꯤꯟꯅꯁꯤ ꯌꯥꯔꯒꯅ ꯑꯗꯒꯤ ꯊꯕꯛ ꯂꯩꯔꯒꯅ ꯃꯥ ꯌꯥꯗ꯭ꯔꯒꯅ ꯅꯪ ꯇꯧꯔꯅꯤ ꯑꯗꯨ ꯑꯗꯨ ꯑꯗꯥꯅ ꯊꯤꯅꯗꯧꯕ ꯅꯠꯇꯦ ꯍꯥꯏꯕ ꯑꯗꯒꯤꯅꯦꯃꯥ ꯍꯧꯖꯤꯛ ꯍꯧꯖꯤꯛ ꯑꯍꯟ ꯑꯣꯏꯔꯕ ꯂꯣꯏꯅꯅ ꯃꯥ ꯍꯥꯏꯅ ꯍꯧꯁꯤ ꯆꯥꯛ ꯏꯁꯤꯡ ꯊꯣꯡꯉꯒ ꯄꯤꯖꯔ ꯂꯩꯒꯗꯧꯕ ꯃꯇꯝ ꯅꯠꯇꯦ ꯍꯥꯏꯕ ꯍꯣꯏ ꯇꯉꯥꯏ ꯐꯗ꯭ꯔꯕꯕꯨꯗꯤ ꯊꯣꯡꯗꯣꯏꯅꯤ ꯑꯗꯨꯏꯁꯨ ꯉꯃꯒ ꯊꯕꯛ ꯏꯈꯥꯡ ꯆꯠ ꯊꯣꯛꯇ꯭ꯔꯒꯗꯤ ꯆꯥꯛ ꯏꯁꯤꯡ ꯊꯣꯝꯃꯒ ꯇꯧꯔꯒꯦꯕ ꯀꯅꯥ ꯂꯩꯇ꯭ꯔꯦ ꯈꯜꯂꯁꯦꯕ ꯅꯣꯏꯗꯪ ꯂꯩꯍꯧꯔꯦ ꯈꯜꯂꯁꯤ ꯅꯠꯇꯦ ꯅꯅꯥꯎ ꯅꯣꯏꯗꯪ ꯂꯩꯍꯧꯔꯦ ꯈꯜꯂꯁꯦ ꯑꯗꯨꯗꯤ ꯀꯅꯥ ꯂꯥꯛꯑ ꯊꯣꯡꯗꯣꯔꯤꯒꯦꯕ ꯌꯨꯝꯁꯨ ꯄꯥꯟꯗ꯭ꯔꯤꯕꯅꯤꯅꯀꯣ ꯑꯩ ꯍꯥꯏꯖꯕꯕ ꯑꯗꯨꯅꯤꯗ ꯑꯗꯨꯅ ꯊꯕꯛ ꯏꯟꯈꯥꯡ ꯇꯧꯕꯗ ꯑꯗꯨꯏꯤꯜꯍꯥꯎ ꯊꯤꯔꯣꯏꯗꯕꯅꯤ ꯑꯉꯥꯡ ꯑꯉꯝꯕ ꯄꯪꯇꯎ ꯇꯧꯒꯗꯕꯅꯤ ꯀꯩꯗꯧꯕꯒꯤ ꯃꯤꯉꯣꯟꯗ ꯂꯣꯛꯇꯔꯗꯣꯏꯅꯣ
ꯎꯝ ꯉꯁꯤ ꯑꯌꯨꯛꯀꯤꯗꯤ ꯀꯩ ꯏꯟꯁꯥꯡ ꯊꯣꯡꯕ ꯇꯥꯔꯒꯦ ꯃꯃꯤꯍꯣꯏꯅ
ꯑꯌꯨꯛꯀꯤ ꯍꯟꯖꯥꯡꯒ ꯑꯃꯇ ꯇꯧꯅꯗ꯭ꯔꯤꯗ ꯑꯩꯈꯣꯏꯒꯤ ꯊꯕꯛ ꯁꯨꯐꯝꯈꯩꯒꯤ ꯆꯥ ꯄꯤꯊꯛꯄꯒꯤ ꯗꯕ꯭ꯂꯨ ꯇꯤꯗꯣ ꯀꯩꯅꯣ ꯇꯧꯔꯒ ꯑꯩꯈꯣꯏꯒꯤ ꯃꯣꯏꯊꯥ ꯇꯧꯔꯒ ꯑꯩꯈꯣꯏꯒꯤ ꯊꯥꯎꯗ ꯇꯧꯔꯒ ꯇꯥꯎꯔꯒ ꯄꯤꯖꯕꯗꯣ ꯑꯗꯨ ꯑꯣꯏꯅ ꯇꯧꯔꯁꯦ ꯃꯣꯏꯁꯦ ꯃꯕꯨ ꯊꯟꯖꯅꯕ ꯍꯥꯏꯅ ꯊꯕꯛ ꯁꯨꯕꯅꯤꯅ ꯃꯣꯏꯗꯤ ꯑꯋꯥꯕ ꯊꯕꯛꯅꯤꯗꯅꯀꯣ ꯑꯗꯨꯗꯨꯅ ꯃꯕꯨ ꯈꯔ ꯊꯥꯟꯖꯅꯕꯅ ꯗꯕ꯭ꯂꯤꯎ ꯇꯤꯗꯣ ꯃꯄꯥꯛ ꯃꯄꯥꯛ ꯇꯧꯔꯒ ꯑꯩꯈꯣꯏꯒꯤ ꯇꯣꯁ ꯁꯥꯕ ꯍꯥꯏꯇꯥꯔꯦꯅꯦ ꯏꯁꯝ ꯁꯝꯅ ꯍꯣꯇꯦꯜꯗ ꯌꯣꯟꯕꯗꯣ ꯑꯗꯨꯃꯥꯏꯅ ꯇꯧꯔꯒ ꯍꯧꯔꯒ ꯄꯤꯖꯩꯌꯦ ꯇꯥꯟꯖꯥꯁꯤꯗ ꯑꯃꯨꯛ ꯑꯩꯈꯣꯏ ꯑꯩꯈꯣꯏꯁꯦ ꯃꯅꯤꯡꯗ ꯑꯣꯡꯕꯗꯣ ꯃꯥ ꯂꯥꯛꯄ ꯃꯥꯗꯤ ꯌꯥꯝꯅ ꯀꯨꯏꯅ ꯀꯨꯏꯅ ꯀꯨꯏꯅ ꯂꯩꯔ ꯂꯥꯛꯑꯦ ꯍꯥꯏꯕ ꯈꯝꯕ꯭ꯔꯥ ꯆꯍꯤ ꯑꯃꯗ ꯃꯥ ꯑꯅꯤ ꯑꯍꯨꯝꯂꯛꯀ ꯁꯨꯔꯝꯃꯣꯏ ꯃꯥꯅ ꯂꯥꯛꯏꯁꯦ ꯆꯥꯛꯀꯧꯕ ꯑꯃ ꯆꯩꯔꯥꯎꯕ ꯑꯃ ꯑꯗꯨ ꯅꯠꯇꯅ ꯃꯔꯛꯇ ꯁꯨꯡꯉ ꯀꯩꯕ ꯊꯧꯗꯣꯛ ꯋꯥ ꯊꯣꯛ ꯊꯣꯛꯣꯛꯄ ꯅꯠꯇꯅ ꯑꯗꯨꯅ ꯃꯥ ꯂꯥꯛꯄꯩ ꯃꯌꯥꯝ ꯑꯣꯝꯁꯤꯜꯂꯒ ꯆꯥꯛ ꯊꯞꯃꯤꯟꯅꯔꯤ
ꯑꯗꯣ ꯃꯅꯤꯡꯗ ꯍꯕ ꯍꯥꯏꯁꯦ ꯑꯗꯨꯝ ꯅꯛꯅꯕ ꯅꯠꯇ꯭ꯔꯣ ꯗꯥꯛꯇꯣ ꯅꯣꯏꯒ
ꯅꯛꯅꯌꯦ ꯌꯥꯝ ꯊꯤꯅ ꯅꯛꯅꯩꯌꯦ ꯑꯩꯈꯣꯏ ꯑꯩꯈꯣꯏꯒꯤ ꯃꯅꯤꯡ ꯅꯥꯕꯤ ꯍꯦꯛ ꯐꯥꯎꯗꯣꯛꯈꯤꯕꯒꯤ ꯎꯀꯨꯗꯨꯏ ꯃꯅꯥꯛꯇꯅꯦ ꯃꯥꯅ ꯑꯣꯡꯉꯤꯁꯦ ꯑꯩꯈꯣꯏꯒꯤ ꯑꯩꯈꯣꯏ ꯁꯨꯃꯥꯏꯅ ꯀꯌꯥꯝ ꯍꯥꯏꯗꯣꯏꯅꯣ ꯈꯪꯗꯦꯗ ꯌꯥꯝꯅ ꯏꯗ ꯃꯤꯅꯤꯠ ꯃꯤꯅꯤꯠ ꯑꯅꯤꯒꯤ ꯂꯝꯕꯤ ꯑꯣꯏꯅꯤ ꯃꯣꯏꯕꯨ ꯃꯌꯃꯨꯛ ꯆꯠꯄꯗ
ꯎ ꯍꯣꯏ ꯑꯍꯥ ꯂꯣꯏꯁꯦ
ꯑꯧ ꯏꯆꯦ ꯈ꯭ꯋꯥꯏ ꯑꯍꯟꯅꯤ ꯑꯗꯨ ꯃꯥꯗꯤ ꯄꯥꯅ ꯁꯨꯃꯥꯟ ꯂꯥꯛꯇꯦꯕ ꯁꯩꯁꯤꯗ ꯑꯗꯨꯏꯗꯨꯅ ꯃꯥ ꯂꯥꯛꯄꯁꯤꯗꯤ ꯑꯩꯈꯣꯏꯒꯤ ꯀꯩ ꯍꯥꯏꯅꯤ ꯇꯥꯡꯅ ꯂꯥꯛꯄꯅꯤꯅꯅꯦ ꯑꯗꯨꯝ ꯃꯌꯥꯝ ꯆꯪꯁꯤꯜꯂ ꯆꯣꯝꯁꯤꯜꯂ ꯃꯇꯣꯝꯇꯁꯨ ꯑꯣꯏꯑꯕ ꯏꯆꯦ ꯃꯌꯨꯝ ꯄꯥꯜꯂꯤꯁꯦ ꯑꯗꯨꯒꯤ ꯆꯥ ꯊꯛꯏꯃ ꯌꯥꯝ ꯀꯟꯅ ꯃꯧ ꯃꯌꯥꯝꯒ
ꯆꯍꯤ ꯌꯥꯝꯃꯅꯤ ꯑꯩꯈꯣꯏ ꯑꯍꯟ ꯑꯣꯏꯕꯅꯤꯅ ꯑꯗꯨꯗꯤ
ꯌꯥꯝꯃꯦ ꯆꯍꯤ ꯌꯥꯡꯈꯩꯒ ꯃꯉꯥ ꯇꯔꯨꯛ ꯍꯦꯜꯂꯝꯗꯧ ꯃꯥꯜꯂꯦ ꯈꯔ ꯌꯥꯈꯩꯒ ꯃꯉꯥ ꯇꯔꯨꯛ ꯇꯔꯦꯠ ꯑꯗꯨꯃꯥꯏꯅ ꯂꯩꯔꯝꯕꯅꯤ ꯑꯗꯨꯁꯨ ꯑꯍꯟꯗꯤ ꯃꯥꯟꯗꯦ ꯑꯩꯈꯣꯏ ꯁꯤꯦꯗꯤ ꯀꯩꯁꯨ ꯃꯃꯥꯟꯅꯕꯤ ꯃꯃꯥꯟꯅꯕꯤꯁꯤꯡꯒ ꯌꯦꯡ ꯑꯣꯏꯗꯤꯀꯣ ꯑꯍꯜ ꯃꯥꯟꯗꯦ ꯃꯃꯥꯟꯅꯕꯤꯁꯤꯡꯗ ꯂꯣꯏ ꯍꯟꯅꯨꯕꯤ ꯂꯣꯏ ꯑꯣꯟꯈ꯭ꯔꯦꯕ
ꯎꯝ ꯑꯩꯗꯤ ꯀꯩꯅꯣ ꯑꯩꯈꯣꯏ ꯏꯃꯨꯡꯒꯤꯗꯤ ꯑꯩꯈꯣꯏ ꯃꯥꯅ ꯀꯩꯅꯣ ꯊꯣꯡꯍꯧꯔꯦ ꯎꯝ ꯍꯋꯥꯏ ꯍꯋꯥꯏ ꯍꯋꯥꯏ ꯃꯅꯥ ꯑꯃ ꯂꯩꯕꯗꯣ ꯍꯋꯥꯏ ꯀꯩꯅꯣꯒꯤ ꯑꯁꯥꯡꯕꯤꯒꯤꯔꯣ ꯀꯩꯒꯤꯅꯣ ꯑꯃ ꯂꯩꯕꯗꯣ ꯍꯋꯥꯏ ꯑꯗꯨꯒꯤ ꯍꯋꯥꯏ ꯃꯅꯥ ꯍꯥꯏꯕ ꯍꯛ ꯈꯪꯅꯗꯣꯏꯅꯦ
ꯑ ꯍꯣꯏ ꯃꯤꯅꯥꯗꯤ ꯌꯥꯝꯝ ꯍꯥꯎꯕꯅꯦ
ꯎꯝ ꯑꯗꯨꯗ ꯊꯣꯡꯍꯧꯔꯦ ꯑꯗ ꯃꯤꯅꯗꯤ ꯑꯁ ꯑꯗꯨ ꯇꯤꯟ ꯃꯔꯝꯗ ꯃꯤ ꯍꯩꯅꯗꯦ ꯍꯥꯏꯕ ꯃꯤꯁꯨ ꯌꯥꯎꯔꯤ ꯑꯩꯈꯣꯏꯗꯤ ꯍꯧꯖꯈ꯭ꯔꯦ
ꯑꯩꯁꯨ ꯍꯥꯎꯋ ꯑ ꯑꯩꯣꯏ ꯑꯔꯤꯕꯗꯨꯕꯨꯗꯤ ꯍꯥꯎꯇꯦꯀꯣ ꯑꯗꯨꯒ ꯑꯅꯧ ꯑꯅꯧꯕꯗꯨꯗꯤꯀꯣ ꯑꯁ ꯀꯥꯏꯗꯅ ꯌꯥꯝ ꯍꯥꯎꯏꯤ ꯍꯋꯥꯏ ꯃꯅꯥ ꯊꯣꯡꯕꯗꯣ ꯅꯥꯇꯩ ꯄꯨꯗꯩ ꯆꯥꯗꯨꯅ ꯊꯣꯡꯕꯒꯤꯗꯤ ꯃꯤꯅ ꯍꯥꯎꯇꯦ ꯍꯥꯎꯇꯦ ꯍꯥꯎ ꯍꯥꯏꯁꯦ
ꯎꯝ
ꯕꯣꯔꯤ ꯅꯅꯨꯡꯂꯤꯩ ꯊꯥꯛꯑꯒ ꯃꯗꯩꯗ ꯉꯥ ꯈꯔ ꯊꯛꯆꯜꯂꯒ ꯊꯣꯡꯕꯗ ꯀꯩꯗꯧꯤ ꯌꯥꯥꯎꯔꯔꯤꯣꯏꯅꯣ ꯆꯥꯛ ꯌꯦꯟꯁꯥꯡ ꯄꯨꯝꯅꯃꯛꯁꯦ ꯑꯩꯈꯣꯏꯅ ꯀꯩ ꯍꯥꯏꯅꯤ ꯃꯥꯒꯤ ꯃꯆꯜ ꯀꯩꯀꯥꯗꯨ ꯁꯨꯅ ꯐꯖꯅ ꯃꯃꯨꯠ ꯇꯥꯅ ꯊꯣꯡꯕꯤꯕꯗ ꯍꯥꯎꯇꯕ ꯑꯝꯇ ꯂꯩꯄꯣꯝꯗꯣꯏꯗ ꯃꯥꯏ ꯃꯥꯥꯏꯒꯤ ꯃꯍꯥꯎ ꯑꯃꯃꯝ ꯂꯣꯏ ꯂꯩꯔꯤꯅꯤ ꯀꯩꯅꯣ ꯍꯣꯏ ꯍꯩꯅꯗꯕ ꯍꯩꯅꯗꯕ ꯍꯥꯏ ꯍꯥꯏꯕ ꯄꯣꯠꯄꯗꯨꯕꯨꯗꯤ ꯑꯗꯨꯝ ꯂꯩꯗꯣꯏꯅꯤꯀꯣ ꯀꯅꯥꯒꯨꯝꯕ ꯈꯔꯅ ꯀꯥꯜꯍꯟꯗ꯭ꯔꯤ ꯃꯔꯨꯁꯦ ꯆꯥꯕꯗ ꯍꯩꯅꯗꯦ ꯀꯣꯛ ꯉꯥꯎꯏ ꯀꯥꯢꯅ ꯍꯥꯏꯗ꯭ꯔꯥ ꯑꯗꯨꯒꯨꯝꯕꯅꯦꯕ ꯈꯪꯕ꯭ꯔꯥ ꯍꯩꯅꯗꯕꯗꯤ ꯂꯣꯏ ꯂꯩꯗꯣꯏꯅꯤ ꯀꯩꯅꯣ
ꯋꯥ
ꯑꯩꯈꯣꯏꯁꯨ ꯅꯥꯎꯁꯦꯛ ꯂꯩꯗꯣ ꯀꯣꯠꯂ ꯆꯥꯕ ꯑꯩ ꯍꯩꯅ ꯗ꯭ꯔꯤꯁꯤꯗꯤ ꯍꯥꯏꯕꯗꯤ ꯃꯤ ꯃꯤꯒꯤ ꯍꯩꯅꯕ ꯍꯩꯅꯗꯕ ꯂꯣꯢ ꯂꯩꯅꯦꯕ ꯑꯩ ꯅꯥꯎꯁꯦꯛ ꯂꯩꯗꯣ ꯀꯣꯠꯂꯆꯥꯕ ꯌꯥꯝ ꯍꯩꯅꯗꯦꯕ ꯑꯗꯩ ꯀꯅꯥꯒꯨꯝꯕꯅꯗꯤ ꯑꯁ ꯐꯛꯄ ꯍꯥꯏꯁꯦ ꯌꯥꯝ ꯍꯥꯎꯅ ꯂꯐꯨ ꯏꯔꯣꯝꯗ ꯆꯥꯗ꯭ꯔꯦ ꯑꯗꯣ ꯑꯩꯗꯤ ꯐꯀꯋꯥꯁꯦ ꯑꯃꯨ ꯑꯩꯉꯣꯟꯗ ꯍꯩꯅꯖꯗꯦꯕ ꯃꯤ ꯃꯤꯒꯤꯅꯦ ꯁꯤꯗꯤ ꯃꯤ ꯄꯤꯊꯣꯛꯆꯔꯑꯕꯅꯦꯕ ꯑꯧ ꯑꯩ ꯑꯗꯨ ꯈꯪꯗꯦ ꯑꯩ ꯆꯥꯕꯗ ꯑꯩ ꯀ꯭ꯌꯥꯝ ꯑꯩꯉꯣꯟꯗ ꯈꯪꯗꯦ ꯍꯩ ꯍꯩꯅꯗꯕ ꯐꯥꯎꯋꯦꯕ ꯍꯣꯏ ꯃꯅꯝ ꯑꯣꯏꯅ ꯅꯝꯃꯗꯕꯨꯗꯤ ꯑꯗꯨꯝ ꯍꯩꯅꯩꯌꯦꯕꯀꯣ ꯑꯗꯨꯕꯨ ꯆꯥꯔ ꯀꯥꯟꯗꯗꯤ ꯍꯩꯅꯗꯦꯕ ꯑꯗꯩ ꯑꯩꯗꯤ ꯐꯗꯤꯒꯣꯝꯒꯤ ꯃꯈꯣꯛ ꯆꯥꯕꯁꯨ ꯍꯩꯅꯗꯦꯕ ꯃꯅꯥ ꯆꯥꯕꯗꯤ ꯍꯩꯌꯦꯕ ꯃꯤ ꯃꯤꯒꯤꯅꯦꯕ ꯐꯗꯤꯒꯨꯝꯕ ꯃꯈꯣꯛꯁꯤꯗ ꯑꯩ ꯀꯥꯡꯁꯣꯏꯒꯨꯝꯕꯗ ꯑꯗꯨꯝ ꯊꯥꯛꯄꯗ ꯍꯥꯎꯌꯦꯕ ꯍꯤꯟꯖꯥꯡꯗ ꯊꯥꯛꯑꯁꯨ ꯑꯨꯝ ꯃꯈꯣꯛꯇꯣ ꯆꯥꯔꯣꯏꯗꯕꯅꯤꯅꯀꯣ ꯑꯗꯨꯒ ꯁꯤꯡꯖꯨ ꯒꯨꯝꯕ ꯁꯨꯕꯒꯗꯤ ꯃꯈꯣꯛ ꯃꯈꯣꯛꯀ ꯁꯥꯏꯖꯜꯂꯨꯕꯁꯦ ꯑꯩꯉꯣꯟꯗ ꯍꯩꯅꯗꯕ ꯄꯣꯠ ꯑꯃ ꯐꯥꯎꯋꯦꯕ ꯃꯅꯥ ꯑꯗꯨꯅ ꯀꯩꯅꯝ ꯇꯧꯗꯦꯕ ꯑꯃꯨꯛ ꯃꯤ ꯃꯤꯒꯤꯅꯦꯕꯁꯤꯗꯤ
ꯑꯗꯨꯒꯤ ꯍꯥꯏꯔꯒꯅ ꯑꯩꯈꯣꯏꯅ ꯑꯃꯨꯛ ꯀꯩꯝ ꯇꯧꯗ꯭ꯔꯦ
ꯎꯝ ꯅꯪꯕꯨꯗꯤ ꯑꯗꯨꯝ ꯆꯥꯔꯤ ꯈꯨꯗꯤꯡꯒꯤ ꯍꯩꯅꯕ ꯑꯗꯨꯒꯤ ꯃꯑꯣꯡꯗ ꯂꯩ ꯐꯩ ꯑꯗꯨꯅꯕꯨꯗꯤ ꯑꯗꯨꯅ ꯑꯃꯨꯛ ꯍꯩꯅꯕꯗꯨꯅ ꯐꯩ
ꯑꯗꯨꯅ ꯐꯖꯥꯔꯤꯁꯤꯅ ꯕ‌ꯣꯌꯣꯁ ꯁꯖꯦ
ꯎꯝ ꯍꯣꯢ ꯌꯥꯝ ꯀꯟꯅ ꯅꯣꯏꯕꯕꯨꯗꯤ ꯑꯣꯏꯕ ꯅꯠꯇꯦꯗ ꯅꯪ ꯋꯥꯡꯕꯗꯨꯅ ꯅꯪ ꯈꯪꯕꯁꯨ ꯈꯪꯗꯕꯅꯦꯕ ꯀꯩꯒꯨꯝꯕ ꯅꯪꯁꯦ ꯋꯥꯡꯉꯝꯗ ꯇꯥꯗꯤ ꯌꯥꯝ ꯅꯣꯏꯕꯗꯤ ꯑꯣꯏꯗꯣꯏꯅꯦ ꯅꯪꯁꯦ
ꯎꯝ
ꯑꯗꯨꯅ ꯄꯨ ꯅꯪꯒꯤ ꯅꯪꯒꯤ ꯑꯔꯨꯝꯕꯗꯣ ꯀꯦꯖꯤ ꯆꯥꯝꯃꯅꯦꯗꯥꯏꯅꯦ ꯑꯗꯨꯅꯤ ꯍꯥꯏꯁꯦ ꯀꯌꯥꯝ ꯂꯨꯝꯃꯒꯦ ꯌꯦꯡꯉꯣꯗꯅ ꯀꯦꯖꯤ ꯆꯥꯝꯃ ꯂꯨꯝꯕ ꯀꯥꯢꯁꯦ꯫ ꯂꯨꯝꯃꯟꯈꯔꯦꯀꯣ ꯅꯣꯏꯒꯤꯗꯣ ꯈꯔ ꯍꯟꯊꯍꯜꯂꯣꯏ ꯏꯕꯨꯡꯉꯣ
ꯎꯝ
ꯑꯩꯒꯤꯗꯤ ꯍꯨꯝꯐꯨꯒ ꯍꯨꯝꯐꯨꯒ ꯅꯤꯊꯣꯏ ꯂꯩꯕ ꯑꯗꯩꯒꯤ ꯃꯐꯝ ꯑꯃꯗꯅ ꯍꯨꯝꯐꯨ ꯃꯔꯤ ꯂꯩꯕ ꯑꯗꯨ ꯑꯅꯤꯁꯦ ꯑꯗꯨꯝ ꯂꯩ ꯖꯒꯥ ꯑꯃꯗ ꯑꯣꯜꯂꯒꯅ ꯍꯨꯝꯐꯨꯅꯤꯊꯣꯏ ꯖꯒꯥ ꯑꯃꯗ ꯑꯣꯜꯂꯒ ꯍꯨꯝꯐꯨ ꯃꯔꯤ ꯅꯍꯥꯟ ꯑꯩꯈꯣꯏ ꯏꯆꯦ ꯍꯣꯏꯒꯤ ꯆꯠꯄ ꯑꯗꯨꯗ ꯑꯩꯅ ꯑꯣꯜꯂꯛꯄꯗꯁꯨ ꯃꯣꯏꯗꯁꯨ ꯍꯨꯝꯐꯨ ꯃꯔꯤ ꯂꯩꯔꯝꯃꯤꯕ ꯑꯗꯨꯅꯤ ꯍꯨꯝꯐꯨꯃꯔꯤꯒ ꯍꯨꯝꯐꯨꯅꯤꯊꯣꯏꯒꯗꯤ ꯌꯥꯝ ꯈꯦꯠꯅꯕ ꯅꯠ ꯇꯕꯅꯤꯅ ꯑꯗꯨꯝ ꯑꯣꯏꯅꯤꯡꯕ ꯑꯃ ꯑꯣꯏꯖꯔꯁꯅꯨ ꯑꯗꯨꯝ ꯈꯜꯂꯕ ꯑꯗꯨꯝ ꯌꯥꯔꯤꯕ ꯑꯩꯒꯤ ꯀꯩꯅꯣ ꯑꯔꯨꯝꯕꯁꯤꯕꯨꯗꯤ
ꯑꯗꯨꯗ ꯅꯣꯏꯗꯤ ꯂꯨꯝꯗꯕꯒꯨꯝꯕꯅꯤ ꯄꯨꯔꯥ ꯑꯗꯨꯝ ꯍꯧꯖꯤꯛ ꯆꯥꯡ ꯐꯤꯕꯝ ꯑꯃ ꯆꯞ ꯆꯥꯕꯤ ꯁꯤꯗ ꯂꯩꯕ ꯃꯑꯣꯡꯅꯦ ꯅꯣꯏꯒꯤꯗꯨꯗꯤ
ꯑꯗꯨꯅꯦ ꯇꯧꯔꯤꯖꯦ ꯊꯕꯛꯄꯨꯗꯤ ꯁꯨꯏꯌꯦꯕꯨꯅꯦ ꯐꯝꯖꯤꯜꯂꯒ ꯁꯨꯕꯁꯤꯅꯁꯨ ꯑꯌꯥꯝꯕ ꯄꯨꯛꯁꯦ ꯈꯔ ꯈꯤꯇꯪ ꯑꯩꯈꯣꯏꯒꯤ ꯌꯥꯝꯗꯤ ꯍꯦꯟꯗꯣꯛꯄꯗꯤ ꯅꯠꯇꯦ ꯈꯤꯇꯪ ꯍꯦꯟꯗꯣꯔꯛꯑꯦꯕ ꯑꯩꯅ ꯑꯗꯨꯝ ꯈꯣꯡꯒ꯭ꯔꯥꯎ ꯀꯩꯀꯥ ꯁꯦꯠꯄꯗ ꯈꯪꯉꯦꯕ ꯑꯣ ꯑꯩꯁꯦ ꯈꯤꯇꯪꯗꯤ ꯅꯣꯢꯈꯠꯂꯦ ꯑꯩ ꯈ꯭ꯋꯥꯡꯁꯦ ꯌꯥꯗ꯭ꯔꯦꯅ ꯈꯪꯉꯦꯕ ꯑꯩꯗꯤ ꯌꯥꯝꯀꯟꯅ ꯅꯣꯏꯍꯟꯕ ꯌꯥꯕ ꯃꯤ ꯅꯠꯇꯦ ꯅꯠꯇꯦ ꯍꯥꯏꯕꯀꯣ ꯑꯩꯈꯣꯏꯒꯤ ꯌꯥꯕ ꯅꯠꯇꯦ ꯍꯥꯏꯕꯒꯤ ꯑꯥꯊ꯭ꯔꯗꯤ ꯈ꯭ꯋꯥꯡꯁꯦ ꯑꯩꯈꯣꯏꯒꯤ ꯈ꯭ꯋꯥꯡ ꯐꯝꯖꯤꯜꯂꯒ ꯇꯧꯕ ꯊꯕꯛꯅꯤꯅꯅꯦ ꯈ꯭ꯋꯥꯡꯁꯦ ꯑꯗꯨꯝ ꯅꯥꯏꯗꯅ ꯈ꯭ꯋꯥꯡ ꯅꯥꯕꯁꯦ ꯑꯩꯈꯣꯏꯒꯤ ꯑꯩꯒꯤ ꯑꯔꯨꯝꯕꯁꯦ ꯍꯦꯟꯀꯠꯂꯒ ꯍꯦꯟꯀꯠꯂꯒ ꯍꯦꯟꯅ ꯅꯥꯕ ꯍꯦꯟꯗꯣꯏꯅꯦꯕ
ꯃꯅꯦ
ꯅꯥꯅꯦ ꯑꯗꯨꯗꯨꯅ ꯑꯩꯒꯤ ꯀꯩꯅꯣꯁꯦ ꯑꯩꯒꯤ ꯍꯛꯆꯥꯡꯁꯦ ꯑꯩꯈꯣꯏꯒꯤ ꯁꯥꯖꯦꯜꯒꯨꯝꯕ ꯇꯧꯕꯁꯦ ꯌꯥꯝ ꯗꯔꯀꯥꯔ ꯂꯩꯌꯦꯕ ꯇꯧꯗꯕ ꯁꯨꯡꯌꯥꯃꯛ ꯌꯥꯗꯕ ꯑꯣꯏꯕ ꯑꯩꯒꯤꯗꯤ ꯑꯗꯨꯗꯨꯅꯅꯦꯕ ꯑꯩꯅ ꯇꯧꯔꯤꯁꯦ ꯑꯗꯩ ꯉꯔꯥꯡꯁꯨ ꯆꯣꯡꯒꯗꯕꯗꯨꯁꯨ ꯆꯣꯡꯗ꯭ꯔꯦ ꯁꯥꯖꯦꯟ ꯇꯧꯒꯗꯕꯗꯣ ꯍꯣꯏ ꯐꯔꯦ ꯇꯧꯗ꯭ꯔꯒꯁꯨ ꯑꯩꯅ ꯕꯦꯔ ꯆꯥꯟ ꯄꯥꯏꯗꯅ ꯑꯗꯩ ꯂꯩꯕꯥꯛ ꯇꯧꯗꯅ ꯂꯩꯕꯥꯛꯇꯣ ꯍ‌ꯣꯜꯂꯕꯅꯤꯅ ꯑꯗꯨꯁꯨ ꯍꯨꯃꯥꯡꯗꯨ ꯃꯌꯥꯝ ꯊꯣꯛꯑꯦꯕ ꯑꯩ ꯐꯨ ꯇꯤ ꯁꯥ꯭ꯔꯠꯇꯨꯃ ꯄꯨꯂꯞ ꯂꯨꯞꯄꯦꯕ ꯈꯪꯕ꯭ꯔꯥ ꯑꯩꯅ ꯂꯤꯠꯂꯤꯕ ꯐꯨꯔꯤꯠ ꯈꯨꯠꯇ ꯑꯁꯥꯡꯕꯤꯗꯨ ꯄꯨꯂꯞ ꯂꯨꯞꯄꯦꯕꯀꯣ ꯑꯗꯨꯒꯤꯕꯨꯗꯤ ꯑꯩ ꯑꯦꯛ ꯁ꯭ꯔꯁꯥꯏ ꯇꯧꯕ ꯆꯞ ꯃꯥꯟꯅꯇ꯭ꯔꯣ ꯑꯗꯣꯝꯗ ꯈꯥꯏꯗꯣꯛꯑꯒ ꯇꯧꯗ꯭ꯔꯦ ꯇꯧꯕꯒꯤ ꯃꯇꯝꯁꯨ ꯂꯩꯇ꯭ꯔꯒ ꯉꯔꯥꯡꯗꯤ ꯑꯗꯨꯏ ꯑꯃꯨꯛ ꯑꯥ ꯏꯔꯨꯖꯕꯗꯨ ꯄꯨꯡ ꯄꯨꯡ ꯇꯔꯥ ꯇꯥꯔꯕꯅꯤ ꯌꯦꯡꯉꯗꯅ ꯑꯗꯩ ꯏꯔꯨꯖꯗ ꯄꯨꯡ ꯇꯔꯥ ꯇꯥꯔꯦ ꯑꯗꯒꯤꯗꯤ ꯄꯨꯡ ꯇꯔꯥ ꯃꯤꯅꯤꯠ ꯀꯨꯟ ꯀꯨꯟ ꯃꯉꯥꯃꯨꯛ ꯆꯠꯂꯝꯃꯅꯤ ꯑꯩꯅ ꯆꯤꯟꯖꯥꯛ ꯇꯣꯂꯛꯄꯗꯨꯗ ꯑꯗꯨꯗꯅꯦ ꯏꯕꯥꯅꯤꯃꯨꯛ ꯋꯥꯔꯤ ꯁꯥꯟꯅꯩꯗꯣ ꯃꯇꯝꯗꯨ ꯂꯩꯇꯦ ꯍꯥꯏꯕ
ꯑꯗꯨꯒ ꯑꯩꯈꯣꯏ ꯋꯥꯔꯤ ꯁꯥꯟꯅꯕꯗꯣ ꯇꯨꯝꯅꯤꯡ ꯉꯛ ꯄꯗꯨꯗꯤ
ꯇꯨꯝꯅꯤꯡꯕ ꯃꯥꯜꯂꯦ ꯉꯔꯥꯡꯗꯤ
ꯎꯝ ꯑꯗꯣ ꯅꯨꯡꯁꯥꯁꯨ ꯀꯥꯎꯕ ꯀꯥꯎꯕꯅ ꯁꯥꯗꯣꯔꯛꯑꯦ ꯑꯩ ꯐꯤꯗ
ꯍꯣ ꯍꯣ ꯍꯣꯏ ꯐꯔꯦ ꯐꯔꯦ ꯊꯝꯖꯦ